ꯍꯥꯜꯂꯣ
ꯍꯜꯂꯣ ꯒꯨꯗ ꯏꯚꯤꯅꯤꯡ ꯇꯥꯕ꯭ꯔꯣ
ꯑ ꯇꯥꯏꯌꯦ ꯎꯝ ꯀꯁ ꯇꯥꯎꯗꯦ ꯅꯗꯤ
ꯑꯣ ꯑꯩꯁꯨ ꯍꯧꯖꯤꯛꯇꯪ ꯊꯄꯛꯈꯜꯂꯛꯑꯒ ꯀꯤꯠꯆꯟꯗ ꯃꯥ ꯏꯟꯖꯥꯡ ꯊꯣꯡ ꯂꯩꯑꯦ ꯐꯝꯃꯒ ꯂꯩꯑꯦ
ꯑꯣ ꯊꯕꯛ ꯇꯧꯔ ꯂꯥꯛꯑꯦ ꯍꯥꯏꯕ
ꯍꯣꯏ ꯊꯕꯛ ꯂꯣꯏꯔꯒ ꯍꯜꯂꯛꯑꯦ
ꯑꯣ ꯀꯏ ꯊꯕꯛ
ꯊꯕꯛ ꯍꯥꯏꯗꯣꯛ
ꯎꯝ ꯍꯣꯏ
ꯅꯪ ꯆꯥꯛ ꯌꯦ ꯍꯤꯟꯖꯥꯡ ꯊꯣꯡꯉꯕꯣ
ꯎꯝ ꯍꯝ ꯊꯣꯡꯗ꯭ꯔꯤ ꯑꯩꯈꯣꯏꯗꯤ
ꯑꯩꯁ ꯊꯦꯡꯉꯦꯍꯦ ꯄꯨꯡ ꯀꯌꯥꯗ ꯊꯣꯡꯗꯕꯣ
ꯅꯠꯇꯦ ꯑꯩꯈꯣꯏꯗꯤ ꯍꯣꯁꯇꯦꯜꯗ ꯂꯩꯌꯦ
ꯑꯣ
ꯇꯗꯒꯤ ꯀꯔꯤꯦꯟ ꯁ ꯃꯈꯈꯣꯏꯗꯤ
ꯈꯪꯅ ꯀꯨ ꯍꯤꯟꯖꯥꯡꯅꯣ ꯑꯩ ꯁꯨꯝ ꯐꯝꯃꯣꯏꯕ ꯍꯗ ꯃꯅꯥꯛꯇ
ꯑꯣ ꯑꯣ
ꯄꯩꯁꯥ ꯇꯥꯕ ꯌꯥꯝ ꯀꯜꯂꯦꯀꯣ ꯍꯣꯁꯇꯦꯜꯗ ꯂꯩ ꯍꯥꯏꯔꯁꯨ
ꯍꯥꯥ
ꯍꯣꯁꯇꯦꯜꯗ ꯂꯩ ꯍꯥꯏꯔꯁꯨ ꯄꯩꯁꯥ ꯇꯥꯥꯟꯕ ꯌꯥꯝ ꯀꯜꯂꯦꯕ
ꯎꯝ ꯍ ꯎ
ꯅꯪꯁꯦ ꯍꯧꯖꯤꯛ ꯂꯩꯕꯁꯦ ꯑꯥꯎꯠꯁꯥꯏꯠ ꯃꯅꯤꯄꯨꯔꯗ ꯅꯠꯇ꯭ꯔꯒ ꯃꯅꯤꯄꯨꯔ ꯃꯅꯨꯡꯗ ꯑꯗꯨꯝ ꯂꯩꯕ꯭ꯔꯥ
ꯃꯅꯤꯄꯨꯔꯗ ꯂꯩꯌꯦ ꯅꯪꯗꯦ
ꯑꯩꯁꯨ ꯂꯩꯌꯦ ꯃꯅꯤꯄꯨꯔꯗ
ꯑꯣ
ꯅꯣꯏ ꯑꯗꯨꯗꯤ ꯅꯣꯏ ꯄꯨꯡ ꯀꯌꯥꯗ ꯆꯥꯛ ꯆꯥꯟꯅꯒꯦ
ꯎꯝ ꯑꯩꯈꯣꯏꯗꯤ ꯑꯦꯅꯤ ꯇꯥꯏꯝ ꯆꯥꯕ ꯌꯥꯏ ꯃꯣꯏꯅ ꯊꯣꯡꯍꯜꯂꯦ ꯑꯩꯗꯤ ꯑꯩꯈꯣꯏꯅ ꯑꯦꯅꯤ ꯇꯥꯏꯝ ꯆꯕ ꯌꯥꯏ
ꯍꯣꯏ ꯍꯣꯏ
ꯎꯝ ꯅꯪꯗꯤ ꯍꯧꯖꯤꯛ ꯆꯥꯕ꯭ꯔꯣ
ꯅꯠꯇꯦ ꯑꯩꯅ ꯀꯩꯅꯣ ꯇꯧꯕꯅꯤꯗ
ꯑꯥ ꯆꯨꯆꯥꯔ ꯎꯝ
ꯑꯦꯝ ꯑꯦ ꯑꯥ ꯑꯦꯝ ꯑꯦ ꯑꯥꯏꯖꯦꯠ ꯏ
ꯎꯝ ꯈꯪꯗꯦ
ꯑꯥ ꯀ꯭ꯔꯤꯌꯦꯕꯝ ꯅꯠꯇꯦ ꯑꯗꯨ ꯅꯠꯇꯦ ꯆꯨꯖꯥꯛ ꯅꯠꯇꯦ ꯑꯦꯝ ꯑꯦ ꯑꯥꯏ ꯖꯦꯠ ꯏ ꯅꯠꯇꯦ ꯀꯩꯍꯥꯏꯕ ꯁ꯭ꯋꯤꯠ ꯀꯣꯔꯟ ꯍꯥꯏꯕ
ꯑꯣ ꯑꯣ ꯑꯣ ꯍꯣꯏ ꯍꯣꯏ ꯍꯣꯏ ꯐꯪꯉꯦ ꯐꯪꯉꯦ ꯎꯝ ꯅꯣꯏꯗꯤ ꯅꯨꯡꯉꯥꯏꯔꯦ ꯑꯩ ꯌꯨꯝꯗ ꯂꯩꯕꯔꯥ ꯅꯪ
ꯍꯣꯏ ꯌꯨꯝꯗ ꯂꯩ ꯍꯣꯏ
ꯑꯣ ꯅꯨꯡꯉꯥꯏꯔꯦ ꯑꯗꯨꯗꯤ
ꯑꯗꯣ ꯅꯪ ꯎꯝ ꯍꯣꯁꯦꯜ ꯂꯩꯕꯗꯤ ꯅꯣꯏ ꯑꯗꯨꯝ ꯕꯣꯜꯗꯤ ꯌꯦꯡꯕ ꯐꯪꯕ꯭ꯔꯥ
ꯎꯝ ꯍꯣꯏ ꯐꯪꯉꯦ ꯑꯗꯨꯕꯨ ꯌꯦꯡꯗꯦ ꯑꯩꯈꯣꯏꯗꯤ
ꯀꯩꯒꯤ
ꯋꯥꯏꯑꯦꯗ ꯃꯇꯝꯁꯨ ꯊꯦꯡꯅꯉꯗꯒꯤ
ꯅꯪꯗꯤ
ꯍꯣꯏ ꯑꯩꯗꯤ ꯑꯗꯨꯝ ꯌꯦꯡꯉꯦ ꯍꯌꯦꯡ ꯑꯩꯈꯣꯏ ꯁꯨꯇꯤ ꯁꯨꯇꯤ ꯂꯩꯕ ꯉꯁꯤꯁꯨ ꯇꯨꯋꯦꯜꯐ ꯊꯥꯔꯇꯤꯗ ꯂꯩꯌꯦꯕꯀꯣ
ꯑꯥ
ꯅꯣꯏ ꯌꯦꯡꯅ ꯍꯥ
ꯑꯣ ꯀ꯭ꯔꯤꯇꯤꯡ ꯀꯔꯤ ꯀꯟꯇꯦꯁ ꯑꯃꯨꯛ ꯇꯧꯕ꯭ꯔꯥ
ꯑꯩ ꯉꯁꯤꯗꯤ ꯑꯩ ꯐ꯭ꯔꯥꯟꯁ ꯇꯧꯅꯤ
ꯑ ꯉꯁꯤꯔꯥ ꯃꯣꯏꯅ ꯁꯅꯥꯕꯗꯨ ꯉꯁꯤꯔꯥ ꯃꯣꯏ ꯁꯅꯥꯅꯤꯅꯥ
ꯍꯣꯏ ꯐ꯭ꯔꯥꯟꯁ ꯀꯥ ꯀꯔꯤꯅꯣ ꯀꯅꯥꯔꯥ ꯐ꯭ꯔꯥꯟꯁ ꯀꯥ ꯁ꯭ꯄꯦꯟꯒꯥ ꯌꯦꯁ
ꯄꯨꯡ ꯀꯌꯥꯗꯥ
ꯇ꯭ꯋꯨꯌꯦꯜꯐ ꯊꯥꯔꯇꯤ ꯑꯦ ꯑꯦꯝ
ꯑꯣ ꯌꯦꯡꯒꯦꯔꯥ ꯑꯗꯨꯗꯤ
ꯌꯦꯡꯉꯤꯅꯤ ꯍꯥ
ꯅꯤꯡꯉꯦ ꯑꯩꯁꯨ ꯑꯗꯨꯕꯨ ꯌꯦꯡꯔꯗꯤ ꯇꯨꯝꯕ ꯃꯇꯝ ꯂꯩꯇ꯭ꯔꯦ
ꯎꯝ ꯅꯪꯁꯦ ꯀꯔꯤ ꯇ꯭ꯔꯥꯏꯞ ꯑꯣꯏꯕ꯭ꯔꯥ ꯀꯣ
ꯍꯣꯃꯩ ꯅꯪꯗꯤ
ꯑꯩ ꯔꯣꯡꯃꯩ ꯑꯣꯏꯌꯦ
ꯑꯣ ꯑꯣ ꯍꯥ
ꯑꯩꯁꯨ ꯑꯗꯨꯃꯥꯏꯅ ꯑꯣꯏꯕ꯭ꯔꯥ ꯈꯟꯕꯀꯣ ꯅꯣꯏ ꯕꯦꯛꯒ꯭ꯔꯥꯎꯟꯗꯣ ꯉꯥꯡꯅꯕ ꯃꯈꯣꯟ ꯇꯥꯕꯗꯥ
ꯑꯗꯨ ꯅꯪꯗꯤ ꯄꯩꯁꯥ ꯇꯥꯟꯕꯁꯨ ꯌꯥꯝ ꯀꯟꯂꯦꯀꯣ
ꯍꯣꯏ
ꯄꯩꯁꯥ ꯇꯥꯟꯕꯁꯨ ꯌꯥꯝ ꯀꯜꯂꯦꯕ ꯅꯪꯗꯤ
ꯀꯔꯤ ꯀꯥꯔꯤ
ꯄꯩꯁꯥ ꯇꯝꯕ ꯌꯥꯝ ꯀꯜꯂꯦ ꯍꯥꯏꯕ
ꯑꯥ
ꯉꯥꯏꯈꯣ ꯉꯥꯏꯈꯣ
ꯇꯥꯕ꯭ꯔꯣ ꯍꯜꯂꯣ
ꯍꯜꯂꯣ
ꯑꯣ ꯇꯥꯔꯕꯣ
ꯇꯥꯏ ꯑꯥ ꯇꯥꯏꯔꯦ ꯇꯥꯏꯔꯦ ꯍꯧꯖꯤꯛꯗꯤ ꯅꯪ ꯍꯧꯖꯤꯛꯇꯣ ꯀꯔꯤ ꯍꯥꯏꯕ꯭ꯔꯥ
ꯄꯩꯁꯥ ꯇꯥꯟꯕ ꯌꯥꯝ ꯀꯜꯂꯦ ꯍꯥꯏꯕ ꯅꯪ
ꯑꯥꯏꯁꯦ ꯀꯣ
ꯍꯣꯏ
ꯑꯩꯗꯤ ꯌꯥꯝ ꯍꯥꯔꯠ ꯋꯣꯔꯀꯤꯡ ꯑꯣꯏꯕꯅꯦ
ꯍꯧꯖꯤꯛꯁꯦ ꯀꯔꯤꯅꯣ ꯃꯤꯒꯤ ꯈꯣꯟ ꯑꯃꯨꯛ ꯇꯣꯉꯥꯟꯕꯒꯨꯝ ꯇꯧꯔꯤꯅꯦ
ꯉꯁꯥꯏꯗꯣ ꯑꯩ ꯍꯤꯞꯔꯒ ꯂꯩꯕ ꯑꯗꯨꯒ ꯍꯧꯖꯤꯛꯅ ꯐꯝꯕ ꯑꯗꯨꯒꯤ ꯑꯩꯒꯤ ꯚꯣꯏꯁꯁꯨ ꯆꯦꯟꯖ ꯇꯧꯕ
ꯑꯣ
ꯌꯥꯝ ꯌꯥꯝ ꯈꯦꯠꯅꯕ꯭ꯔꯥ
ꯌꯥꯝ ꯈꯤꯠꯅꯩꯗ ꯑꯩꯗꯤ ꯑꯩꯅ ꯈꯟꯕꯗꯤ ꯈꯣꯟꯗꯣ ꯇꯣꯉꯥ ꯇꯣꯉꯥꯟꯒꯗꯕ ꯃꯥꯜꯂꯤꯗ ꯌꯥꯝ
ꯅꯣ ꯃꯤ ꯃꯤꯆꯞ ꯃꯥꯟꯅꯩ ꯑꯗꯨ ꯑꯣꯏꯔꯁꯨ ꯑꯩꯅ ꯉꯁꯥꯏꯗ ꯍꯤꯞꯂꯒ ꯂꯩꯕ ꯑꯗꯨꯒ ꯍꯧꯖꯤꯛ ꯑꯩ ꯑꯃꯨꯛ ꯂꯦꯞꯄꯒꯤ ꯑꯩꯒꯤ ꯈꯣꯡꯖꯦꯜꯗꯣ ꯆꯦꯟ ꯇꯧꯕꯅꯦ
ꯑꯝ
ꯎꯝ
ꯑꯗꯣ ꯅꯣꯏ ꯄꯨꯡ ꯀꯌꯥꯗ ꯆꯥꯛ ꯆꯅꯤ ꯍꯥꯏꯕ꯭ꯔꯣ
ꯈꯣꯏ ꯈꯔ ꯈꯔ ꯂꯩꯔꯒ ꯆꯥꯔꯅꯤ
ꯎꯝ ꯅꯣꯏ ꯍꯣꯁꯇꯦꯜꯗ ꯂꯩꯕꯅꯦ ꯍꯥꯏꯕ
ꯍꯣꯏ
ꯇ꯭ꯔꯦꯅꯤꯡ ꯑꯣꯏꯅ ꯇꯧꯕ꯭ꯔꯥ ꯅꯠꯇ꯭ꯔꯒ ꯑꯗꯨꯝ ꯑꯦꯦꯕ ꯑꯁꯇ ꯆ ꯑꯣ ꯌꯥꯝ ꯌꯥꯝ ꯐꯩꯅꯦ ꯑꯩꯗꯤ ꯉꯁꯥꯏ ꯅꯪ ꯅꯪꯉꯣꯟꯗ ꯅꯪꯒꯤ ꯃꯃꯥꯡꯗ ꯃꯤ ꯍꯥꯟꯅ ꯄꯥꯏꯕꯗ ꯃꯃꯥꯡꯗ ꯂꯣꯏ ꯍꯥꯏꯕꯤꯈ꯭ꯔꯕꯅꯦ
ꯑꯩ ꯆꯠ ꯃꯅꯥꯏ ꯍꯥꯏꯔꯒ
ꯔꯨꯆꯞ ꯃꯅꯦ
ꯀꯦꯍꯦꯕ
ꯑꯗꯨ ꯆꯞ ꯃꯅꯩ ꯍꯥꯏꯕꯗ ꯑꯩ ꯉꯁꯥꯏ ꯍꯥꯏꯕꯤꯈ꯭ꯔꯗꯨꯗꯤ ꯑꯩ ꯊꯕꯛ ꯍꯜꯂꯛꯑꯒ ꯐꯝꯃꯒ ꯂꯩꯑꯌꯦ ꯍꯥꯏꯅ
ꯑ ꯑ ꯃꯤꯁꯤꯡꯁ ꯅꯤꯡꯁꯦ ꯍꯧꯖꯤꯛꯇꯗꯤ ꯔꯁꯤꯀꯣ ꯀꯣ ꯀ ꯄ꯭ꯔꯣꯖꯗꯗꯤ ꯊꯥꯕꯗꯤꯦ
ꯅꯣꯏ ꯃꯤ ꯂꯩꯃꯤꯟꯅꯕꯁꯦ ꯀꯌꯥ ꯂꯩꯕ꯭ꯔꯥ
ꯑꯩꯈꯣꯏ ꯃꯤ ꯇꯔꯨꯛ ꯑꯃ ꯂꯩꯃꯤꯟꯅꯩ ꯁ ꯁꯤꯗ ꯑꯩꯒꯤꯦ ꯀꯅꯥꯅ ꯄꯥꯏꯕ꯭ꯔꯣ ꯎꯝꯇ꯭ꯔꯦ ꯑꯇꯣꯞꯄꯁꯨ ꯂꯩꯌꯦ ꯑꯅꯤ ꯂꯩꯅꯤ ꯇꯔꯅꯤ ꯈ꯭ꯔꯁꯦ ꯑꯃꯅ ꯑꯃ ꯇꯔꯅꯤ ꯑꯃ ꯇꯣꯉꯥꯟꯅꯤ
ꯕꯦꯛꯒ꯭ꯔꯥꯎꯟꯒꯤ ꯃꯈꯣꯟꯜꯗ ꯇꯥꯍꯟꯗꯅꯤꯡꯉꯥꯏꯇꯕꯀꯣ
ꯍ ꯍꯣꯏ
ꯑꯩ ꯍꯧꯖꯤꯛ ꯁ꯭ꯋꯤꯠ ꯀꯣꯔꯟ ꯆꯥꯔ ꯂꯩꯦ
ꯆꯀꯋꯥꯅꯤ
ꯎꯝ ꯍꯧꯖꯤꯛꯇꯪꯊꯕ ꯍꯜꯂꯛꯄꯀꯣ ꯋꯥꯕꯒꯤꯀꯣ ꯅꯍꯥꯟꯗꯤ ꯐꯣꯟ ꯋꯥꯔꯤ ꯁꯥꯝꯃꯟꯕꯒꯤ ꯑꯩꯒꯤ ꯑꯩꯒꯤ ꯖꯣꯗꯨꯣ ꯄꯣꯝꯈ꯭ꯔꯦꯕ ꯈꯪꯕ꯭ꯔꯥ
ꯑ ꯑꯗꯨ ꯅꯪꯒꯤ ꯖꯣꯗ ꯄꯣ ꯃꯣꯏꯗꯣ ꯍꯦꯟꯅꯖ ꯃꯁꯛ ꯐꯖ ꯍꯦꯟꯅ ꯊꯣꯛꯀꯅꯤ ꯃꯁ ꯍꯦꯅ ꯐꯖꯍꯟꯒꯅꯤꯕꯅꯦ ꯑꯗꯨꯒꯤꯗꯃꯛꯇ ꯑꯦꯛꯁꯔꯁꯥꯏꯁ
ꯍꯥꯏ ꯅꯠꯇꯦ ꯅꯠꯇꯦ ꯅꯠꯇꯦ ꯎꯝ ꯑꯩ ꯑꯗꯨꯒꯤꯀꯣ ꯑꯩꯗꯤ ꯄꯥꯝꯗꯕꯤꯒꯤ ꯑꯩꯗꯤ ꯈꯪꯕ꯭ꯔꯥ ꯑꯗꯨꯒꯤ ꯑꯩꯅ ꯑꯥꯏꯁ ꯄꯕꯦꯛꯀꯨꯝꯕ ꯑꯗꯨꯝ ꯊꯣꯡꯕ ꯂꯩꯕꯅꯦ ꯍꯧꯖꯤꯛ ꯑ ꯉꯁꯤꯗꯤ ꯈꯔ ꯌꯥꯝ ꯁꯥꯟꯅꯗ꯭ꯔꯦ ꯑꯗꯨꯒꯤ
ꯑꯥ
ꯑꯗꯣ ꯅꯣꯏꯗꯤ ꯍꯣꯁꯇꯦꯜ ꯂꯩ ꯍꯥꯏꯕꯁꯦ ꯀꯔꯤꯔꯥ ꯃꯤꯒꯤ ꯁꯦꯕꯥ ꯇꯧꯕ ꯀꯩꯅꯣꯗ꯭ꯔꯣ ꯅꯔꯁ ꯈꯣꯏꯗ꯭ꯔꯣ ꯅꯠꯇ꯭ꯔꯒ ꯃꯆꯠꯠ ꯑ ꯅꯣꯏꯗꯤ ꯅꯣꯏꯗꯤ ꯕꯣꯔꯠ ꯅꯣꯏꯗꯤ ꯕꯣꯔꯠ ꯌꯥꯝ ꯐꯪꯉꯅꯤꯅꯦ ꯑꯗꯨꯗꯤ
ꯍꯣꯏ ꯕ ꯕꯣꯔꯠ ꯐꯪꯒꯦꯔꯥ ꯈꯪꯗꯦ ꯣ ꯄꯥ ꯐꯪꯕ꯭ꯔꯥ ꯀꯗꯤ ꯐꯪꯕ꯭ꯔꯥ ꯈꯪꯒꯦ
ꯕꯣꯔ ꯐꯪꯕꯅꯤꯗ ꯍꯥꯏꯕꯗꯤ ꯃꯤꯒꯤ ꯃꯇꯦꯡ ꯇꯧꯕꯅꯤꯅꯀꯣ ꯃꯤ ꯃꯁꯛ ꯅꯣꯏꯒꯤ ꯔꯤꯂꯦꯇꯤꯞ ꯑꯣꯏꯒ꯭ꯔꯥ ꯑꯃ ꯑꯣꯏꯒꯦꯔꯥ ꯃꯤ ꯑꯗꯨꯝ ꯂꯥꯛꯀꯅꯤꯅ
ꯎꯝ ꯎꯝ ꯅꯪꯁꯨ ꯂꯥꯛꯑꯣ ꯑ ꯅ ꯅꯪꯕꯨꯨ ꯂꯩꯌꯦꯟꯕꯤꯒꯦ
ꯎꯝ
ꯀꯩꯅꯣ ꯀꯕ꯭ꯔꯥ
ꯃꯆꯥ ꯍꯤꯗꯥꯛ ꯀꯥꯞꯄꯗ ꯀꯤꯔꯦ ꯑꯗꯨꯒ ꯀꯣ
ꯑꯥ
ꯑꯗꯨꯝ ꯀꯨꯏ ꯍꯥꯏꯁꯦ ꯍꯣꯏ ꯏꯆꯦꯁꯨ ꯂꯩꯌꯦꯦ ꯂꯩꯕꯕꯨꯗꯤ ꯅꯔꯁ ꯑꯣꯏꯕꯀꯣ ꯃꯥꯗꯤ ꯂꯥꯏꯔꯤꯛ ꯑꯁꯤꯗ ꯑꯗꯨꯝ ꯄꯨꯔꯒ ꯂꯩꯔꯦ
ꯑ
ꯑꯩꯗꯤ ꯍꯤꯗꯥꯛ ꯀꯥꯞꯄꯅꯦ ꯀꯤꯅꯦ ꯑꯗꯨꯕꯨꯄꯥ
ꯑꯥ
ꯀꯩ ꯍꯥꯏꯕ ꯀꯇꯦꯇꯥꯔ ꯊꯤꯟꯕꯗꯨꯗꯤ ꯀꯤꯌꯦ
ꯀꯩꯒꯤ ꯀꯤꯕ꯭ꯔꯥ
ꯑꯗꯨꯗꯤ ꯅꯥꯏꯌꯦꯅꯦ
ꯑꯣ ꯅꯕ꯭ꯔꯥ
ꯑꯣꯍꯣꯏ
ꯑꯣ ꯑꯥ
ꯑꯗꯨꯒꯤꯅꯤꯗ
ꯅꯥꯔꯒ ꯑꯦꯗꯃꯤꯠ ꯇꯧꯈ꯭ꯔꯥꯕꯅꯦ ꯅꯪꯁꯨ
ꯑꯩ ꯍꯣꯏ ꯑꯩ ꯑꯁꯦꯡꯕꯗꯤ ꯀꯩꯕ꯭ꯔꯥ ꯑ ꯏꯗ ꯅꯨꯡ ꯂꯩꯌꯦ ꯍꯪꯉꯛ ꯅꯤꯉꯥꯏꯒꯤ ꯑꯗꯣ ꯅꯨꯡꯗꯣ ꯑꯗꯨꯝ ꯊꯝꯁꯤ꯭ꯔꯥ ꯌꯨꯝ ꯁꯥꯅꯤꯉꯥꯏ ꯍꯥꯏꯅ ꯈꯟꯕꯅꯦꯕ
ꯑꯌꯥ ꯑꯗꯣ ꯀꯔꯤ ꯇꯧꯔꯕ꯭ꯔꯥ
ꯑꯗꯨꯕꯨ ꯑꯗꯨꯝ ꯂꯧꯊꯣꯛꯈ꯭ꯔꯦ
ꯑꯣ ꯂꯣꯏꯊꯣꯛꯈ꯭ꯔꯦ
ꯍꯣꯏ
ꯑꯣ ꯑꯣ
ꯑꯁ ꯄꯥꯥꯏꯞ ꯌꯥꯝ ꯁꯥꯡꯉꯦꯗ ꯃꯣꯏ ꯊꯤꯟꯖꯤꯟꯕꯗꯣ ꯌꯥ ꯃꯤꯠꯇꯒꯤ ꯄꯤ ꯇꯥꯕ ꯈꯪꯗꯦꯅꯦ
ꯑꯣ ꯍꯣ
ꯎꯝ
ꯈꯪꯗꯦꯗ ꯌꯥꯝ ꯋꯥꯏꯗ
ꯈꯨꯖꯤꯗꯤ ꯅꯥꯕ ꯐꯔꯥꯕ꯭ꯔꯥ
ꯍꯧꯖꯤꯛꯇꯤ ꯅꯥꯕ ꯐꯔꯦ
ꯑꯣ ꯅꯆꯥꯥꯏꯔꯥꯅ ꯀꯞꯄꯤꯗꯣ
ꯍꯣꯏ ꯑꯩ ꯏꯆꯥꯅꯦ ꯍꯣꯏ ꯑꯩ ꯅꯨꯄꯤ ꯊꯤꯔꯦ
ꯑꯣ ꯃꯆꯥ ꯅꯨꯨꯄꯤꯔꯥꯄꯥ ꯃꯆꯥꯅꯨꯄꯥꯔꯥ
ꯃꯆꯥ ꯅꯨꯨꯄꯥꯅꯦ
ꯑꯣ ꯍꯣꯔꯤꯟ ꯀꯔꯤ ꯀꯣꯕ꯭ꯔꯥ
ꯃꯤꯁꯇꯔ ꯔꯦꯍꯦꯃꯟ
ꯑꯥ ꯃꯤꯁꯇ꯭ꯔ ꯁꯤꯡꯅꯃꯛ ꯐꯖꯩꯌꯦ
ꯍꯣꯏ
ꯎꯝ ꯉꯁꯥꯏ ꯆꯍꯤ ꯀꯩ ꯑꯉꯥꯡ ꯀꯩꯌꯥ ꯁꯨꯔꯥꯕ꯭ꯔꯥ
ꯑꯉꯥꯡꯖꯦ ꯀꯌꯥ ꯁꯨꯔꯝꯒꯗꯕ ꯃꯥꯟꯒꯦ ꯒꯦꯁ ꯑꯃꯨꯛꯇꯪ ꯇꯧꯔꯛꯑꯣꯅꯦ
ꯑꯉꯥꯡ ꯑꯍꯨꯝ
ꯌꯥꯝ ꯆꯨꯝꯅ ꯍꯥꯏꯔꯛꯏꯅꯦ
ꯆꯨꯝꯕ꯭ꯔ
ꯍꯣꯏ
ꯑꯣ ꯅꯨꯄꯤ ꯀꯌꯥ ꯅꯨꯄꯥ ꯀꯌꯥ
ꯅꯨꯄꯥ ꯑꯅꯤ
ꯅꯨꯄꯥ ꯑꯅꯤ
ꯅꯨꯄꯤ ꯑꯃ ꯍꯣꯏ
ꯑꯣ ꯀꯅꯥꯅ ꯈꯣꯏꯗꯩ ꯑꯍꯥꯟꯔꯥ
ꯅꯨꯄꯥꯅ ꯀꯣ ꯕ꯭ꯥꯔꯠꯗꯦ ꯄꯥꯔꯇꯤ ꯆꯠꯄ ꯈꯣꯏꯗꯣ ꯂꯥꯛꯅꯦ ꯍꯧꯖꯤꯛ
ꯑꯣ
ꯀꯩ ꯑꯕꯥ
ꯅꯪꯗꯤ ꯕ꯭ꯔꯗꯦ ꯆꯠ ꯄ꯭ꯔꯇꯤꯗ ꯆꯠꯇꯕ꯭ꯔꯥ
ꯑꯩ ꯊꯕꯛ ꯍꯧꯖꯤꯛ ꯈꯤꯇꯪ ꯍꯜꯂꯛꯄꯗ ꯉꯥꯏꯔꯤꯌꯦ
ꯅꯗꯤ ꯆꯠꯅꯤꯡꯗꯕ꯭ꯔꯥ
ꯑꯉꯥꯡꯒꯤ ꯕꯥꯔꯗꯦꯗꯨꯕꯨ ꯑꯩ ꯀꯃꯥꯏꯅ ꯌꯥꯎꯗꯕꯅꯣ
ꯑꯦ ꯌꯥꯎꯗꯅꯥ ꯃꯄꯥꯒ ꯈꯨꯠ ꯄꯥꯏꯔꯒ ꯀꯞ ꯕꯔꯗꯦ ꯀꯦꯛ ꯀꯛꯄꯗꯣ
ꯑꯩ ꯑꯩꯈꯣꯏ ꯌꯨꯝ ꯃꯅꯥꯛꯇꯁꯨ ꯑꯣꯏꯕꯅꯤꯅ ꯆꯠꯇ꯭ꯔꯕꯅꯤꯗ ꯑꯩ
ꯑꯣ ꯅꯪꯗꯤ ꯒ꯭ꯌꯥꯟ ꯌꯥꯝ ꯇꯥꯏꯌꯦꯗ
ꯅꯪꯁꯨ ꯅꯣꯏꯁꯨ ꯀꯣꯟꯅ ꯌꯨꯝ ꯄꯥꯝꯕ ꯀꯥꯟꯗ ꯈꯪꯒꯅꯤꯗ ꯅꯨꯄꯥ ꯒ꯭ꯌꯥꯟ ꯇꯥꯕ꯭ꯔꯥ ꯇꯥꯗꯕ꯭ꯔꯥ ꯍꯥꯏꯕꯅ
ꯑꯦ ꯑꯩꯈꯣꯏꯁꯨ ꯅꯄꯥ ꯒꯦꯟꯇꯥꯕ ꯅꯨꯄꯥ ꯊꯤꯒꯦ ꯑꯗꯨꯗꯤ
ꯊꯤꯌꯨ ꯍꯦ
ꯍꯣꯏ ꯅꯪꯒꯨꯝꯅ ꯍꯣꯏ ꯍꯣꯏ ꯅꯪꯒꯨꯝꯅ ꯒ꯭ꯌꯥꯟ ꯇꯥꯕ ꯅꯨꯄꯥ ꯊꯤꯒꯦ
ꯎꯝ ꯑꯩꯗꯤ ꯑꯩꯗꯤ ꯑꯩꯗꯤ ꯒ꯭ꯌꯥꯟ ꯇꯥꯗꯦꯗ ꯁꯥꯊꯤꯕꯅꯤꯗ ꯑꯩꯗꯤ
ꯑꯣ ꯒ꯭ꯌꯥꯟ ꯇꯥꯗꯕ꯭ꯔꯥ
ꯍꯣꯏ
ꯑꯗꯣ ꯁꯛ ꯊꯤꯔꯁꯨ ꯒ꯭ꯌꯥꯟꯕꯨꯗꯤ ꯇꯥꯏꯌꯦꯗꯅ
ꯑꯩꯅ ꯍꯥꯏꯕꯗꯤ ꯁꯥꯊꯤꯌꯦ ꯍꯥꯏꯕꯅꯤꯗ
ꯑꯣ
ꯁꯛꯊꯤꯌꯦ ꯍꯥꯏꯕ ꯅꯠꯇꯕ ꯁꯥꯊꯤꯌꯦ ꯍꯥꯏꯕ
ꯑꯣ
ꯑꯗꯣ ꯅꯣꯏ